ꯍꯜꯂꯣ ꯇꯥꯏ ꯇꯥꯏ
ꯀꯩꯗꯋꯅ
ꯐꯝ ꯂꯩꯕꯅꯤꯗ ꯅꯪꯗꯤ
ꯑꯥꯁ ꯑꯩꯖꯤ ꯄ꯭ꯔꯦꯛꯇꯤꯀꯦꯜ ꯁꯤꯟꯗꯣꯛꯁꯤꯔꯥ ꯂꯥꯏꯟꯁꯥ
ꯅꯪ ꯕꯦꯇꯤꯀꯥ ꯄꯤꯕ꯭ꯔꯣ
ꯃ ꯑꯟ ꯊꯥꯔ
ꯍꯣꯏ ꯊꯥꯔꯛꯇꯦ ꯑꯃꯨꯐꯥꯎ
ꯅꯣꯏꯗꯤ ꯗꯦꯠ ꯀꯌꯥꯗ ꯂꯥꯛꯑꯣ ꯍꯥꯏꯒꯦ
ꯍꯥꯥ
ꯗꯦꯠ ꯀꯌꯥꯗ ꯂꯥꯛꯑꯣ ꯍꯥꯏꯒꯦ ꯅꯣꯏ ꯅꯣꯏꯒꯤꯗꯣ
ꯀꯩꯁꯨ ꯑꯗꯨꯝ ꯑꯦꯛꯖꯥꯝ ꯅꯨꯃꯤꯠ ꯗꯦꯠ ꯁꯤꯛꯁ ꯅꯠꯇ꯭ꯔꯣ
ꯑꯩꯈꯣꯏꯗꯤ ꯗꯦꯠ ꯁꯚꯦꯟꯗ ꯄꯨꯂꯞ ꯇꯧꯁꯦ ꯍꯥꯏꯌꯦ
ꯍꯣꯏ ꯍꯧꯖꯤꯛ ꯏꯟꯐꯣꯔꯃꯦꯁꯟꯗꯤ ꯑꯃ ꯐꯥꯎ ꯂꯥꯛꯇꯦ ꯈꯤꯇꯪ ꯊꯦꯡꯉꯦꯗ ꯑꯩꯈꯣꯏ ꯑꯦꯟꯊ꯭ꯔꯣ ꯍꯥꯏꯗꯤ ꯃꯤ ꯃꯔꯤ ꯈꯛꯇꯅꯦꯅꯀꯣ
ꯑ
ꯑꯩ ꯏꯊꯟꯗꯅꯦꯕ ꯅꯨꯄꯥꯗꯣ ꯑꯍꯨꯝ ꯑꯍꯨꯝꯃꯛ ꯅꯨꯄꯤꯅꯦꯕ ꯍꯣꯏ ꯆꯥꯁ ꯃꯥꯔꯦ
ꯑꯦꯛꯖꯥꯝ ꯊꯥꯕ ꯅꯨꯡꯉꯥꯏꯔꯝꯗꯧ ꯃꯥꯜꯗꯦ ꯅꯪꯒꯤꯗꯤ
ꯁꯔꯦ ꯅ ꯃꯩ ꯇꯥꯏꯅꯤ
ꯗꯔ ꯄꯥꯖꯔꯦ ꯅꯅꯨꯡ ꯑꯔꯝ
ꯎꯝ ꯅꯨꯄꯤꯅꯦ ꯈꯤꯇꯪ ꯀꯩꯅꯣ ꯀꯝꯐꯣꯔꯇꯦꯕꯜ ꯑꯣꯏꯗꯦꯕ ꯑꯣꯏꯏꯁꯅꯁꯨ ꯋꯥꯅꯦ ꯌꯥꯝꯗꯕꯅꯦ ꯊꯃ
ꯋꯥꯟ ꯋꯥ ꯋꯥꯔꯤ ꯁꯗꯅꯕꯗ ꯍꯦꯗꯤ ꯌꯥꯝ
ꯐꯣꯟꯣꯟꯗꯗꯤ ꯑꯗꯨꯝ ꯋꯥꯔꯤ ꯁꯃꯁ ꯑꯗꯨꯝ ꯀꯟꯐꯤꯗꯦꯟꯁ ꯁꯤ ꯂꯩꯌꯦꯕ ꯑꯗꯨꯒ ꯐꯦꯁ ꯇꯨ ꯐꯦꯁ ꯎꯟꯅꯔꯗꯤ
ꯑꯣꯩꯅ ꯑꯁ ꯁꯤꯁꯨ ꯎ ꯑꯗꯨꯗꯤ ꯅꯪꯁꯨ ꯑꯩꯒꯨꯝꯕꯗꯤꯅꯦ ꯑꯗꯨꯗꯤ
ꯎꯝ ꯑꯗꯨꯝ ꯀꯩꯅꯣ ꯑꯗꯨꯝ ꯏꯀꯥꯏꯕ ꯑꯗꯨꯝ ꯎꯅꯔꯗꯤꯀꯣ
ꯑꯩꯅ ꯉꯁꯥꯏ ꯑꯩꯒꯤ ꯀꯩꯅꯣ ꯄꯤꯕꯗꯣ ꯑꯩꯒꯤ ꯅꯝꯕꯔ ꯄꯤꯕ ꯅꯨꯄꯥꯗꯣ
ꯑꯝ
ꯑꯩꯈꯣꯏꯗꯣ ꯇꯤꯟꯅꯔꯛꯄꯗꯤꯀꯣ ꯐꯣꯟꯗ ꯇꯤꯟꯅꯔꯛꯄꯗꯤ ꯆꯍꯤꯁꯦ ꯌꯥꯝꯃꯦꯕꯀꯣ ꯆꯍꯤ ꯎꯝ ꯅꯤꯄꯥꯜ ꯃꯥꯄꯜ ꯇꯔꯥꯃꯨꯛ ꯁꯨꯔꯝꯃꯅꯤꯗ ꯇꯔꯥ ꯐꯥꯔꯝꯗꯧꯅ ꯁꯨꯃꯥꯏꯅ ꯑꯣꯏꯔꯝꯗꯧ ꯃꯥꯜꯂꯦ ꯑꯩ ꯑꯩꯈꯣꯏꯗꯣ ꯀ꯭ꯂꯥꯁ ꯁꯚꯦꯟ ꯀꯥꯔꯤꯀꯥꯟꯗꯣ ꯑꯩꯠ ꯀꯥꯔꯤꯀꯥꯟꯗꯣ ꯑꯗꯨ ꯈꯪꯅꯔꯛꯄꯅꯦꯕꯀꯣ ꯀꯨꯏꯔꯦꯕꯀꯣ ꯑꯗꯣ ꯍꯧꯖꯤꯛ ꯎꯅꯕꯗꯤꯀꯣ ꯑꯃꯨꯛꯇꯪ ꯉꯥꯏꯔꯤꯌꯦ
ꯍꯥ ꯑꯗꯨꯅ ꯀꯩꯩꯅ ꯍꯦꯅꯦ
ꯑ ꯑꯅꯤ ꯁꯨꯔꯦ ꯑꯅꯤ ꯁꯨꯔꯦ ꯍꯣꯏ ꯑꯅꯤ ꯁꯨꯔꯦ ꯎꯝ ꯑꯅꯤ ꯁꯨꯔꯦ ꯑ ꯑꯃꯅ ꯃꯣꯏ ꯃꯥꯅ ꯑꯩꯈꯣꯏ ꯈꯨꯟꯗ ꯂꯥꯛꯄ
ꯑꯝ
ꯥꯟ ꯑꯃ ꯂꯩꯌꯦꯕꯀꯣ ꯑꯗꯨꯗ ꯂꯥꯛꯄ ꯑꯗꯨꯗꯒꯤ ꯃꯥꯁꯨ ꯂꯥꯛꯑꯦ ꯍꯥꯏꯌꯦ ꯑꯗꯨ ꯑꯁꯦꯡꯕ ꯎꯅꯕꯗꯗꯤꯀꯣ ꯋꯥꯔꯤ ꯁꯥꯟꯅꯗꯦ ꯑꯩꯈꯣꯏꯁꯨ ꯐꯣꯟꯗꯗꯤ ꯂꯣꯏꯔꯦ ꯑꯩꯈꯣꯏꯗꯤ ꯒ꯭ꯔꯨꯞꯀ ꯁꯦꯝ ꯒ ꯐꯣꯟꯗ ꯂꯩꯌꯦꯕꯀꯣ ꯎꯝ ꯑꯗꯨꯗꯗꯤ ꯌꯥꯝ ꯋꯥꯔꯤ ꯌꯥꯝ ꯁꯥꯟꯅꯩꯌꯦꯕ ꯑꯗꯨꯒ ꯑꯁꯦꯡꯕ ꯎꯕꯗꯗꯤ ꯑꯩꯁꯨ ꯇꯨꯃꯤꯟꯅ ꯂꯩꯌꯦꯕꯀꯣ ꯃꯥꯁꯨ ꯇꯨꯃꯤꯟꯅ ꯂꯩꯌꯦ ꯐꯣꯟꯅ ꯑ
ꯐꯣꯟꯒ ꯇꯦꯛꯁ
ꯑꯩ ꯈꯨꯟꯗꯁꯨ ꯑꯩ ꯂꯥꯛꯑꯝꯃꯦꯕꯀꯣ ꯄꯨꯟꯁꯤꯒꯤ ꯑꯍꯥꯟꯕꯅꯦꯕ ꯑꯗꯨꯁꯨl
ꯑ
ꯑꯗꯨꯗꯗꯤ ꯃꯥꯅ ꯑꯣꯏꯅ ꯀꯧꯔꯛꯑꯦꯕꯀꯣ
ꯑꯩ ꯀꯩꯗꯧꯉꯩ ꯂꯥꯛꯄ꯭ꯔꯣ
ꯎꯝ ꯇꯨ ꯊꯥꯎꯖꯟ ꯀꯌꯥꯗꯅꯣ ꯇꯨ ꯊꯥꯎꯖꯟ ꯇ꯭ꯋꯦꯟꯇꯤ ꯐꯥꯏꯚ ꯑꯩꯅ ꯀ꯭ꯂꯥꯁ ꯏꯂꯚꯦꯟ ꯀꯥꯔꯤꯀꯥꯟꯗꯅꯦ ꯇꯨ ꯊꯥꯎꯖꯟ ꯀꯌꯥꯅꯣꯔꯝꯒꯦ
ꯇ꯭ꯋꯦꯟꯇꯤ ꯊ꯭ꯔꯤꯗ
ꯇ꯭ꯋꯦꯟ ꯍꯣꯏ ꯇ꯭ꯋꯦꯟꯇꯤ ꯊ꯭ꯔꯤꯗꯅꯦ ꯍꯣꯏ
ꯇ꯭ꯋꯦꯟꯇꯤ ꯊ꯭ꯔꯤ ꯇ꯭ꯋꯦꯟꯇꯤ ꯊ꯭ꯔꯤ ꯎꯝ ꯅꯣꯏ ꯀꯅꯥ ꯀꯅꯥ ꯂꯥꯛꯀꯦ ꯃꯤ ꯌꯥꯝꯕ꯭ꯔꯣ
ꯃꯤꯌꯥꯥꯝꯃꯦ ꯑꯩꯈꯣꯏ ꯍꯞꯇꯥ ꯑꯃꯔꯣ ꯁꯨꯃꯥꯏꯅ ꯂꯩꯔꯝꯃꯦ ꯑꯗꯣ ꯂꯩꯔꯝꯃꯒꯀꯣ ꯑꯃꯨꯛ ꯑꯩꯈꯣꯏꯒꯤ
ꯑꯗꯣ ꯍꯧꯖꯤꯛ ꯍꯧꯖꯤꯛ ꯁꯦ
ꯑꯣ ꯎꯝ ꯁꯝꯃꯔ ꯚꯦꯀꯦꯁꯟ ꯑꯩꯈꯣꯏꯁꯦ ꯊꯥ ꯑꯅꯤ ꯊꯥꯕꯒꯤꯀꯣ ꯑꯗꯨꯒꯤ ꯁꯨꯇꯤꯁꯨ ꯂꯩꯕꯅꯤꯅ ꯑꯗꯨꯒ ꯀꯣꯆꯤꯡ ꯑꯃ ꯍꯧꯔꯅꯤ ꯍꯥꯏꯕꯒꯤ ꯑꯃꯨꯛ ꯏꯃꯥꯗ ꯑꯩꯗꯤ ꯅꯣꯏ ꯈꯨꯟꯗ ꯃꯤ ꯈꯔ ꯈꯪꯅꯕ ꯂꯩꯕꯒꯤꯀꯣ ꯁꯨꯝ ꯂꯩꯕ ꯅꯨꯡꯉꯥꯏꯌꯦꯕ ꯑꯗ
ꯎꯝ ꯑꯩꯁꯨ ꯅꯣꯏ ꯈꯨꯟꯅꯗꯗꯤ ꯑꯗꯨꯝ ꯀꯩꯅꯣ ꯈꯪꯅꯕꯗꯤ ꯑꯗꯨꯝ ꯌꯥꯝꯃꯦꯕ ꯑꯗꯨꯕꯨ ꯀꯩꯅꯣ ꯀ꯭ꯂꯣꯁ ꯑꯣꯏꯅꯗꯤ ꯑꯃꯐꯥꯎ ꯂꯩꯇꯕꯅꯤꯅꯀꯣ ꯑꯗꯨꯝ ꯎꯅꯔꯁꯨ ꯑꯗꯨꯝ ꯃꯥꯅ ꯑꯗꯨꯝ ꯀꯩꯅꯣ ꯇꯧꯔꯗꯤ ꯃꯣꯏꯅ ꯑꯗꯨꯝ ꯋꯥꯔꯤ ꯁꯥꯟꯅꯔꯗꯤ ꯁꯥꯟꯅꯔꯛꯑꯦ ꯁꯅꯥ ꯔꯗꯤ ꯑꯩꯁꯨ ꯑꯗꯨꯨꯝ ꯆꯠꯂꯦ ꯏꯁꯇ꯭ꯔꯦꯟꯖꯔ
ꯑꯩꯈꯣꯏꯒꯤ ꯕꯦꯁ꯭ꯔꯣ
ꯑꯧ
ꯑꯣ ꯈꯪꯅꯔꯗꯤ ꯑꯗꯨꯝ
ꯑꯩꯗꯤ ꯍꯥꯟꯅ ꯋꯥꯔꯤ ꯁꯨꯡꯁꯥ ꯁꯥꯟꯅꯗꯦꯕ ꯃꯣꯏꯅ ꯁꯥꯟꯅꯔꯒꯗꯤ ꯑꯗꯨꯝ ꯁꯥꯟꯅꯔꯛꯑꯦ ꯁꯥꯟꯅꯗ꯭ꯔꯗꯤ ꯑꯗꯨꯝ ꯑꯩꯁꯨ ꯇꯣꯛꯑꯦ
ꯑꯩꯈꯣꯏꯒꯤ ꯕꯦꯁ ꯍꯥꯏꯕꯁꯤ ꯅꯨꯄꯤꯔꯣ ꯅꯨꯄꯥꯔꯣ
ꯅꯨꯄꯥ
ꯑꯣ
ꯅꯨꯄꯤꯗꯤ ꯅꯨꯄꯤꯗꯤ ꯑꯍꯟ ꯑꯗꯨꯝ ꯑꯍꯟꯁꯤꯁꯦ ꯑꯍꯟ ꯅꯨꯄꯤꯗꯤ ꯁꯤꯅꯤꯌꯔꯅꯦꯗ
ꯅꯪ ꯑꯩ ꯑꯩꯗꯤꯀꯣ ꯑꯩꯈꯣꯏ ꯈꯨꯟꯗꯣ ꯎ ꯎꯝ ꯀꯩꯅꯣꯗ ꯂꯩꯕꯗꯣꯅꯦ ꯎꯝ ꯀꯩꯅꯣ ꯀꯩꯅꯣ ꯁꯣꯔꯣꯛ ꯄꯥꯏꯒꯠꯂꯕꯗꯣ
ꯑꯣ ꯑ ꯑ ꯎ ꯑꯣ ꯈꯪꯉꯤ ꯈꯪꯉꯤ ꯑꯅꯤꯗ ꯑꯩꯁꯨ ꯈ ꯑꯅꯤ ꯂꯩ ꯍꯥꯏꯕꯗꯤ ꯈꯪꯉꯦ ꯑꯗꯨꯕꯨ ꯅꯪ ꯈꯨꯟꯁꯦ ꯑꯃ ꯐꯥꯎꯕꯗꯤ ꯆꯪꯗ꯭ꯔꯤ
ꯆꯪꯉꯣ ꯂꯥꯛꯑꯣ ꯅꯣꯡ ꯐꯥꯗꯣꯛ ꯀꯣꯏꯔꯛꯑꯣ
ꯅꯪ ꯀꯩ ꯂꯩꯕꯤꯒꯦ ꯍꯥꯏꯔꯣ
ꯊꯀꯦ
ꯎ ꯆ ꯍꯦꯗꯅꯤꯌꯥꯗꯩ ꯂꯅꯥꯕꯣꯅꯝꯃꯣꯏꯍꯦ
ꯀꯩꯅꯣ
ꯀꯩ ꯂꯩꯒꯦ ꯅꯣꯏ ꯈꯨꯟꯗꯨꯕꯣ
ꯀꯩꯁꯨ ꯂꯩꯇꯦꯗ ꯑꯗꯨ ꯎꯝ ꯈꯪꯗꯦ ꯑꯗꯨꯝ ꯆꯤꯡꯒꯦꯀꯥ ꯍꯣꯏꯗꯤ ꯑꯩꯈꯣꯏ ꯈꯨꯟꯗꯒꯤꯅꯦ ꯕꯤ꯭ꯌꯨ ꯑꯁꯤ ꯏꯝꯐꯥꯜ ꯑꯦꯔꯤꯌꯥꯗ ꯎꯑꯦꯕ ꯑꯣ ꯚꯌꯨ ꯀꯩꯅꯣ ꯌꯦꯡꯕꯒꯤ ꯅꯨꯡꯉꯥꯏꯅꯦ ꯑꯩꯕꯣ ꯅꯣꯏ ꯈꯨꯟꯗ ꯆꯠꯄꯗꯣ ꯏꯅꯦ ꯑꯩꯈꯣꯏꯗ ꯂꯩꯕꯅꯦꯕ ꯑꯩ ꯑꯗꯣꯝ ꯑꯣ ꯑꯩꯅ ꯅꯣꯏ ꯈꯨꯟꯗ ꯆꯠꯂꯒ ꯎꯝ ꯅꯨꯃꯤꯠ ꯊꯣꯛꯄꯗꯣ ꯑꯩꯈꯣꯏꯗꯗꯤ ꯑꯩꯈꯣꯏꯗꯤ ꯑꯁꯣꯝ ꯅꯥꯀꯟꯗꯒꯤ ꯃꯃꯥꯡꯂꯣꯝꯗꯒꯤ ꯊꯣꯛꯑꯦꯕꯀꯣ
ꯑ
ꯑꯩꯈꯣꯏ ꯈꯨꯟꯗꯗꯤ ꯃꯅꯤꯡ ꯂꯣꯝꯃꯒꯤ ꯊꯣꯛꯄ ꯑꯩ ꯑꯩ ꯍꯧꯒꯠꯂꯒ ꯉꯥꯎꯕꯅꯦ ꯑꯩꯗꯤ ꯑꯩꯅ ꯏꯅꯦꯗ ꯑꯩꯅ ꯏꯅꯦꯗ ꯍꯥꯏꯕꯀꯣ ꯀꯩꯅꯣ ꯅꯣꯏꯒꯤ ꯈꯨꯟꯗꯤ ꯅꯨꯃꯤꯠ ꯊꯣꯛꯄꯁꯦ ꯃꯅꯤꯡꯂꯣꯝꯗꯒꯤ ꯊꯣꯛꯑꯦ ꯑꯩꯈꯣꯏꯁꯤꯗꯤ ꯃꯃꯥꯡꯂꯣꯝꯗꯒꯤ ꯊꯣꯛ ꯊꯣꯛꯑꯦ ꯍꯥꯏꯕ ꯏꯅꯦꯁꯨ ꯅꯣꯛꯑꯒ ꯂꯩꯌꯦꯦ ꯅꯋꯗ
ꯃꯥꯎꯟꯇꯦꯟ ꯃꯅꯥꯛꯇ ꯃꯅꯨꯡꯗ ꯂꯩꯕꯅꯤꯅꯀꯣ ꯍꯥꯏꯣꯏꯗꯤ ꯑꯗꯨ ꯀ
ꯅꯣꯏꯅꯦ ꯀꯅꯥꯅ ꯆꯥꯛ ꯊꯣꯡꯉꯤꯅꯣ
ꯏꯅꯤ ꯊꯅꯤ ꯍꯟꯗꯛꯁꯨ ꯂꯥꯛꯑꯣ ꯀꯩꯅꯣ ꯈ꯭ꯔꯤꯁꯃꯥꯁꯀꯤ
ꯑꯁ ꯂꯥꯛꯅꯤꯡꯗ꯭ꯔꯦꯗ ꯑꯧ ꯍꯍꯟ ꯅꯪꯅꯦ ꯀꯣꯏꯔꯛꯅꯤꯉꯥꯏꯗꯤ ꯂꯩꯌꯦꯡ ꯏꯌꯥꯝꯕ ꯅꯣꯏ ꯈꯨꯟꯒꯤ ꯏꯌꯥꯝ ꯑꯩꯈꯣꯏ ꯅꯣꯏ ꯈꯨꯟꯗ ꯂꯩꯕ ꯏꯅꯦꯒꯤ ꯃꯆꯥꯗꯣ ꯃꯥꯗꯣ ꯃꯌꯨꯝ ꯄꯥꯟꯅꯤꯡꯉꯦ ꯍꯥꯏꯌꯦꯦ
ꯁꯕ ꯐꯔ ꯀꯩꯅ ꯍ
ꯃꯌꯨꯝ ꯄꯥꯟꯅꯤꯡꯉꯦ ꯍꯥꯏꯌꯦ ꯑꯗꯨꯅ ꯈꯪꯗꯦ ꯃꯥꯗꯣ ꯃꯄꯥꯟ ꯂꯝꯗ ꯂꯩꯌꯦꯕꯀꯣ ꯑꯗꯨꯗꯤ ꯍꯟꯗꯛ ꯊꯣꯛꯂꯛꯁꯤꯔꯥ ꯈꯜꯂꯦ ꯍꯥꯏꯌꯦꯡ ꯍꯟꯗꯛ ꯀꯩꯅꯣ ꯍꯥꯏꯅ ꯁꯤꯡꯅꯕ ꯇꯧꯅꯕ
ꯎꯝ
ꯈꯪꯗꯦ ꯑꯗꯨ ꯑꯗꯨ ꯇꯧꯔꯗꯤ ꯂꯥꯛꯀꯅꯤ
ꯐꯔꯦ ꯀꯩꯅꯣ ꯑꯗꯨꯗꯤ
ꯑꯁ ꯑꯩꯗꯣ ꯅꯣꯏ ꯑꯩꯣꯟꯗ ꯂꯥꯡꯕꯗꯣ ꯍꯩꯄꯥ ꯌꯥꯝ ꯁꯥꯔꯝꯕꯅꯦ ꯑꯩꯅ
ꯁꯛ ꯎꯗꯕ ꯃꯤꯈꯩꯗꯣ ꯑꯩꯗꯤꯅꯦ ꯑꯩꯈꯣꯏ ꯑꯩꯈꯣꯏ ꯑꯩꯈꯣꯏ ꯂꯤꯡꯒꯥ ꯑꯣꯏꯔꯝꯒꯅꯤ ꯃꯥꯗꯨꯁꯨ ꯀꯣ ꯎꯝ ꯃꯥꯗꯣ ꯑꯩꯅ ꯐꯣꯟꯗ ꯋꯥꯔꯤ ꯁꯥꯟꯅꯔꯒ ꯂꯥꯛꯑꯣ ꯑꯩ ꯑꯩ ꯅꯣꯏ ꯈꯨꯟꯗ ꯀꯣꯏꯔꯦ ꯀꯣꯏꯔꯨꯁꯦ ꯀꯧꯕ ꯑꯩꯅ ꯑ ꯑꯩꯗꯤ ꯃꯁꯛ ꯇꯣ ꯈꯪꯗ꯭ꯔꯕꯅꯤꯅꯀꯣ ꯃꯥꯗꯤ ꯂꯥꯛꯇꯤ ꯂꯥꯛꯑꯦꯕꯀꯣ ꯂꯥꯛꯇꯤ ꯂꯥꯛꯇꯣꯏꯅꯦꯕ ꯃꯥꯗꯣ ꯑꯩ ꯃꯊꯟꯇ ꯂꯥꯛꯑꯦꯕꯀꯣ ꯃꯥꯗꯣ ꯃꯊꯟꯇ ꯂꯥꯛꯑꯒ ꯑꯩꯈꯣꯏꯅ ꯂꯩꯔꯤꯕ ꯏꯅꯦꯈꯣꯏꯗ ꯂꯥꯛꯑꯦꯕꯀꯣ ꯃꯥꯗꯣ ꯑꯩꯗꯤ ꯃꯥꯅꯦ ꯍꯥꯏꯕꯁ ꯈꯪꯗ꯭ꯔꯕ ꯃꯁꯛꯇꯣ ꯈꯪꯗ꯭ꯔꯕ
ꯃꯥ ꯑꯩꯅꯁꯨ ꯀꯧꯕꯤꯗ꯭ꯔꯦꯕꯀꯣ
ꯑ ꯑꯁ ꯕꯦꯔꯥꯅꯤ ꯀꯃꯥꯏꯅ ꯇꯧꯋꯦ ꯑꯗꯨꯗꯤꯃ
ꯑꯗꯨꯝ ꯂꯦꯞꯄꯒ ꯑꯗꯨꯝ ꯑꯩꯈꯣꯏ ꯏꯅꯦ ꯍꯣꯏꯒ ꯋꯥꯔꯤ ꯁꯅꯔ ꯆꯠꯈ꯭ꯔꯦ ꯃꯥꯗꯣ
ꯅꯨꯡꯥꯏꯇ ꯍꯦ
ꯑꯗꯨꯒ ꯑꯩꯈꯣꯏ ꯏꯅꯦꯒꯤ ꯅꯨꯄꯥꯗꯣ ꯃꯥꯅ ꯍꯧꯖꯤꯛ ꯂꯥꯛꯄꯗꯣ ꯑꯗꯨ ꯅꯨꯄꯥꯅꯦ ꯍꯥꯏꯌꯦꯦ ꯑꯗꯨꯒ ꯑꯣ ꯑꯩꯅ ꯀꯧꯈꯤꯕꯅꯦꯕ ꯑꯩꯅ ꯑꯗꯨ ꯃꯥ ꯑꯩꯈꯣꯏ ꯏꯅꯦꯒꯤ ꯅꯨꯄꯥꯗꯨꯁꯨ ꯅꯣꯏ ꯅꯪꯅ ꯀꯧꯔꯒ ꯋꯥꯔꯤꯒ ꯁꯥꯟꯅꯗꯦ ꯃꯤ ꯑꯃꯨꯛ ꯆꯠꯈ꯭ꯔꯦ ꯑꯩ ꯈꯪꯗꯦ ꯅꯣꯏꯒꯤ ꯈꯨꯟꯒꯤ ꯃꯤꯈꯩꯁꯨ ꯂꯥꯛꯇ꯭ꯔꯦ ꯑꯩꯗꯣ ꯑꯩ ꯐꯖꯅ ꯐꯖꯅ ꯍꯥꯏꯈꯤꯕꯅꯦ ꯅꯪꯒꯤ ꯎꯝ ꯑꯩꯗꯣ ꯅꯁꯛꯁꯨ ꯈꯪꯗ ꯈꯪꯗ꯭ꯔꯕ ꯃꯥꯅꯤ ꯈꯪꯕꯅꯦꯕ ꯃꯥꯗꯤ ꯈꯪꯉꯦ ꯍꯥꯏꯕꯀꯣ ꯃꯥꯁꯨ ꯀꯧꯔꯛꯇꯕ
ꯃꯥꯒꯤ ꯃꯥꯒꯤ ꯃꯔꯥꯅꯤ ꯑꯗꯨꯗꯤ ꯃꯥ ꯀꯧꯔꯛꯇ꯭ꯔꯕꯗꯤ
ꯍꯣꯏ ꯃꯥꯁꯨ ꯀꯧꯔꯛꯇꯕ ꯑꯩꯁꯨ ꯈꯪꯗ꯭ꯔꯕ ꯑꯗꯣ ꯃꯥꯁꯦ ꯏꯅꯦ ꯑꯩꯈꯣꯏ ꯋꯥꯔꯤ ꯁꯥꯅ ꯑꯃꯨꯛ ꯆꯠꯈ꯭ꯔꯕ ꯍꯥꯏ ꯑꯗꯨ ꯑꯣ ꯅꯣꯛꯅꯤꯡꯕꯅꯦ ꯑꯗ ꯑꯣ ꯑꯩꯅ ꯀꯧꯕꯅꯦ ꯌꯥꯔ ꯃꯤ ꯂꯣꯏ ꯅꯣꯛꯑꯦ
ꯗ ꯕꯤꯔꯅꯤꯅꯤ ꯑꯗꯨꯗ ꯏꯦ
ꯃꯥꯅ ꯀꯧꯔꯛꯀꯗꯕꯅꯦ ꯃꯥꯅꯁ ꯑꯩ ꯁꯛ ꯈꯪꯦ ꯍꯥꯏꯔꯒ ꯃꯥ ꯇꯨꯃꯤ ꯂꯩꯛꯏꯗꯣ ꯀꯩꯒꯤꯅꯣ
ꯂꯥꯛꯑꯣ ꯀꯧꯔꯒ ꯎ ꯋꯥꯔꯤꯔꯤ ꯆꯅꯥꯗꯧꯔꯤ ꯁꯤꯗ ꯑꯃꯨꯛꯀ ꯌꯨꯝ ꯍꯨꯕꯁꯤꯗꯤ ꯌꯥꯗꯦ ꯑꯗꯨꯗꯤ
ꯍꯣꯏ ꯑꯁ ꯈꯪꯗꯦ ꯅꯣꯏꯒꯤ ꯅꯣꯏꯒꯤ ꯈꯨꯟꯒꯤ ꯃꯤꯈꯩꯗꯤꯀꯣ ꯑꯩꯅ ꯑꯩꯅ ꯑꯩꯅ ꯂꯥꯛꯄꯗ ꯑꯩꯅ ꯈꯪꯗꯕ ꯃꯤꯁꯤꯡꯁꯨꯀꯣ ꯑꯩꯒꯤ ꯃꯤꯡ ꯄꯪꯀꯧꯗ ꯀꯧꯔꯛꯑꯦꯕꯀꯣ
ꯑꯗꯨ ꯂꯥꯛꯔꯤꯌꯦ ꯑꯩꯕꯨꯁꯨ ꯑꯗꯨꯃꯥꯏꯅ ꯇꯧꯋꯦꯗ ꯍꯥꯎ ꯃꯖꯥꯗꯗꯤ ꯍꯥꯏꯏ ꯃꯤ ꯑ ꯈꯪ ꯂꯩꯔꯣ ꯑꯅꯤ ꯁꯤ ꯃ ꯆꯥꯔꯣ ꯑꯁꯤ ꯌꯥꯝ ꯆꯔꯣ ꯃꯅꯦ ꯀꯥꯏ
ꯍꯣꯏ ꯑꯗꯨꯒ ꯏꯅꯦ ꯍꯥꯏꯗꯣꯏꯔꯥ ꯀꯔꯤ ꯀꯧꯗꯣꯏꯅꯣ ꯈꯪꯗꯦ ꯅꯨꯄꯤ ꯑꯃꯁꯨ ꯂꯥꯛꯑꯦꯕꯀꯣ
ꯑꯥ
ꯂꯥꯛꯄꯗ ꯃꯥꯅ ꯑꯩꯈꯣꯏ ꯕꯕꯥꯒꯤ ꯃꯤꯡ ꯍꯥꯏꯔꯒ ꯑꯁ ꯑꯗꯨ ꯑꯗꯨꯗꯤ ꯑꯩꯒꯤ ꯏꯅꯥꯎ ꯅꯨꯄꯥꯅꯦ ꯍꯥꯏꯌꯦꯕꯀꯣ ꯃꯥꯗꯣ ꯑꯩꯗꯤ ꯃꯥꯁꯦ ꯈꯪꯗ꯭ꯔꯕ ꯃꯥꯒꯤ ꯃꯆꯥꯅꯨꯄꯥꯕꯨꯗꯤ ꯈꯪꯉꯦꯕ ꯑꯗꯨꯒ